ꯍꯜꯂꯣ
ꯍꯜꯂꯣ ꯇꯕ꯭ꯔꯣ?
ꯀ꯭ꯔꯤꯇꯧꯕ꯭ꯔꯣ
ꯑꯁ ꯀꯩꯁꯨ ꯇꯧꯗꯦꯗ ꯕꯣꯜ ꯌꯦꯡꯕ ꯂꯣꯏꯔꯒ ꯕꯣꯜꯅ ꯉꯝꯕꯅꯤꯅ
ꯑꯣ ꯕꯣꯜ ꯌꯦꯡꯕ ꯅꯨꯡꯉꯥꯏꯕ꯭ꯔꯣ
ꯍꯣꯏ ꯑꯗꯨꯝ ꯅꯨꯡꯉꯥꯏ
ꯀꯥꯅꯒ ꯌꯦꯡꯒꯦ ꯕꯣꯜ
ꯏꯃꯥꯟꯅꯕ ꯑꯩꯈꯣꯏꯈꯩ ꯌꯦꯡꯉꯤ
ꯑꯣ
ꯀꯩꯗꯧꯔꯤꯅꯣ ꯅꯪꯒꯤ
ꯀꯩꯁꯨꯝ ꯇꯧꯗꯦ ꯑꯗꯨꯝ ꯍꯤꯞꯄ ꯂꯩꯔꯝꯕꯅꯦ
ꯆꯥꯛ ꯆꯥꯥꯈ꯭ꯔꯕꯣ
ꯍꯣꯏ ꯆꯥꯔꯦ ꯆꯝꯊꯣꯡ ꯆꯥꯏ ꯍꯥ ꯀꯣꯕꯤ ꯆꯝꯊꯣꯡ ꯆꯥꯏꯌꯦ꯫
ꯍꯥꯎꯕꯅꯤꯅꯦ
ꯎꯝ ꯍꯥꯎꯋꯦ ꯅꯪꯗꯤ
ꯌꯥꯝ ꯆꯥꯔꯕꯅꯤꯅ
ꯍꯣꯏ ꯌꯥꯝ ꯆꯥꯏꯌꯦ
ꯕꯣꯜ ꯌꯦꯗꯕ꯭ꯔꯣ ꯁꯤꯁꯇꯔꯗꯤ
ꯌꯦꯡꯉꯦ
ꯀꯅꯥ ꯁꯞꯄ꯭ꯔꯣꯠ ꯇꯧꯒꯦ
ꯑꯔꯖꯦꯟꯇꯤꯅꯥ
ꯃꯤꯁꯤꯔꯣ
ꯍꯣꯏ
ꯑꯩꯗꯤ ꯂꯩꯍꯧꯒꯗ꯭ꯔꯅ ꯈꯟꯕꯅꯤꯅꯦ
ꯍꯣꯏ ꯂꯩꯗꯤ ꯂꯩꯍꯧꯗ꯭ꯔꯦ
ꯄꯥꯝꯗꯤ ꯄꯥꯝꯃꯨꯏꯑꯦ
ꯀꯩꯒꯤ
ꯂꯩꯍꯧꯗꯕꯒꯤ
ꯍꯧꯖꯤꯛꯇꯤ
ꯍꯣꯏ ꯂꯩꯍꯧꯔꯗꯤ ꯐꯥꯒꯗꯕ ꯑꯃꯗꯣ ꯏꯖꯤꯞ ꯄꯥꯝꯃꯨꯏꯑꯦ ꯍꯥꯏꯕꯅꯤꯗ
ꯌꯥꯔꯦ
ꯐꯥꯒꯤ ꯇꯧꯅꯤꯗ ꯍꯌꯦꯡꯗꯤ ꯌꯨꯝ ꯂꯩꯒꯗ꯭ꯔꯣ
ꯂꯩꯔꯣꯏ ꯑꯩ ꯀꯣꯂꯦꯖ ꯆꯠꯀꯅꯤ
ꯀꯣꯂꯦꯖ ꯀꯩ ꯁꯦꯃꯤꯁꯇꯔ ꯅꯣ
ꯁꯦꯀꯦꯟ ꯁꯤꯃꯤꯁꯇꯔ ꯈꯛ ꯉꯥꯏꯔꯤꯌꯦ
ꯑꯦ
ꯁꯦꯀꯦꯟ ꯁꯤꯃꯤꯁꯇꯔ ꯈꯛ ꯉꯥꯏꯔꯤꯕ
ꯑꯦ ꯀꯩ ꯀꯣꯂꯦꯖꯇꯅꯣ
ꯗꯤ ꯑꯦꯝ ꯀꯦꯂꯦꯖꯇ
ꯗꯤ ꯑꯦꯝ
ꯑꯝ
ꯑꯔꯠꯁ ꯔꯣ ꯁꯥꯏꯟꯁ ꯔꯣ
ꯁꯥꯏꯟꯁ
ꯑꯣ ꯑꯩꯁꯨ ꯗꯤ ꯑꯦꯝ ꯀꯣꯂꯦꯖ ꯀꯣꯂꯦꯖꯇꯩꯅꯤ
ꯑꯣ
ꯂꯣꯏꯈ꯭ꯔꯦꯗ ꯑꯩꯕꯨꯗꯤ
ꯑꯣ
ꯁꯥꯏꯟꯁꯁꯦ ꯑꯦꯛꯖꯝ ꯍꯥꯏꯌꯣ ꯍꯥꯏꯌꯣ ꯅꯪ ꯍꯥꯟꯅ ꯍꯥꯏꯌꯣ
ꯍꯥꯏꯔꯛꯑꯣ
ꯁꯥꯏꯟꯁꯇ ꯑꯦꯛꯖꯥꯝꯒꯨꯝꯕ ꯊꯥꯕꯁꯦ ꯀꯃꯥꯏ ꯇꯧꯒꯦ ꯑꯗꯨꯝ ꯊꯥꯕ ꯅꯨꯡꯉꯥꯏꯕ꯭ꯔꯣ
ꯈꯪꯗꯦ ꯑꯩꯒꯤꯗꯤ ꯑꯥ ꯑꯪ ꯁꯥꯏꯟꯁ ꯑꯣꯏꯔꯁꯨ ꯗꯤꯄꯥꯔꯠꯃꯦꯟ ꯀꯩꯅꯣꯃ ꯑꯦꯝ ꯑꯦꯜ ꯇꯤ ꯑꯥꯔ ꯑꯥꯏ ꯇꯤꯅ ꯈꯪꯕ꯭ꯔꯥ ꯑꯗꯨꯃꯥꯏꯅ ꯇꯧꯕ ꯑꯗꯨꯒꯨꯝꯕꯗꯣ ꯍꯥ
ꯍꯣꯏ ꯍꯥꯏꯕ ꯅꯪ ꯍꯥꯏꯕꯗꯣ ꯇꯥꯕ꯭ꯔꯣ ꯅꯪ ꯍꯪꯕꯗꯣ ꯍꯪꯈ꯭ꯔꯣꯅꯦ ꯍꯥꯟꯅ
ꯁꯨꯝ ꯅꯪꯕꯨ ꯆꯥꯛ ꯆꯥꯈ꯭ꯔꯕꯣꯏ ꯍꯪꯒꯦ ꯇꯧꯕꯅꯤꯗ
ꯑꯣ ꯍꯣ ꯆꯥꯈ꯭ꯔꯦꯗ ꯍꯣꯏ
ꯑꯝ
ꯉꯁꯤꯗꯤ ꯈꯔ ꯉꯟꯅ ꯆꯥꯔꯦ ꯕꯣꯜ ꯌꯦꯡꯁꯦꯅꯀꯣ
ꯑꯝ
ꯁꯃꯔ ꯚꯦꯀꯦꯁꯟ ꯊꯥꯗꯕꯔꯣ
ꯎꯝ ꯊꯥꯗ꯭ꯔꯤ ꯗꯦꯠ ꯍꯧꯖꯤꯛ ꯂꯥꯛꯄ ꯗꯦꯠ ꯁꯕꯦꯟꯇꯤꯟꯗꯨꯗꯩ ꯑꯗꯨꯗꯒꯤ ꯊꯥꯔꯒ ꯍꯧꯔꯒ ꯊꯥꯔꯇꯤ ꯋꯥꯟ ꯐꯥꯎꯕ
ꯑꯣ ꯑꯣ ꯑꯣ ꯑꯗꯨ ꯍꯣꯏ ꯑꯣꯟꯂꯤ ꯁꯥꯏꯟꯁ ꯑꯣꯔ ꯅꯠꯇ꯭ꯔꯒ ꯑꯥꯔꯠꯁꯨ ꯂꯣꯏ ꯆꯞ ꯃꯥꯅꯕꯣ
ꯃꯣꯏꯗꯤ ꯃꯣꯏꯗꯤ ꯊꯈ꯭ꯔꯦ
ꯑꯥ꯭ꯔꯠ ꯊꯈ꯭ꯔꯕꯣ
ꯍꯣꯏ ꯃꯣꯏꯗꯤ ꯀ꯭ꯂꯥꯁ ꯍꯧꯈ꯭ꯔꯦ ꯑꯃꯨꯛꯀ
ꯑꯣ ꯑꯣ ꯁꯦꯀꯦꯟ ꯁꯦꯃꯤꯁꯇꯔ ꯀꯣ ꯑꯆꯥꯆꯥ ꯏꯂꯚꯦꯟ ꯇ꯭ꯋꯦꯞꯇꯤ ꯀꯥꯏ ꯊꯝꯒꯦ
ꯑꯗ ꯑꯥ ꯑꯦꯝꯖꯤ ꯈꯪꯕ꯭ꯔ
ꯑꯦꯟ ꯖꯤ
ꯑꯥ ꯑꯦꯝꯖꯤ
ꯑꯣ ꯑꯣ ꯈꯪꯗꯦꯗ
ꯑꯣ
ꯄꯨꯡ ꯄꯌꯥ ꯆꯠꯀꯅꯤ ꯍꯌꯦꯡ ꯇꯕ꯭ꯔꯣ
ꯍꯥꯥꯎ
ꯄꯨꯡ ꯀꯌꯥ ꯆꯠꯇꯣꯏꯅꯣ
ꯀꯣꯂꯦꯁꯇ꯭ꯔꯣ
ꯍꯣꯏ
ꯑꯦꯠ ꯑꯦꯠ ꯊꯥꯔꯇꯤ ꯗꯨ ꯆꯠꯀꯅꯤ
ꯅꯥꯛꯄ꯭ꯔꯣ ꯅꯣꯏꯒ
ꯍꯣꯏ ꯑꯗꯨꯝ ꯅꯛꯅꯩꯌꯦ
ꯎꯝ ꯎꯝ ꯐꯩ ꯐꯩ
ꯅꯪ ꯌꯥꯔꯁ ꯀꯌꯥ ꯁꯨꯔꯦ
ꯑꯩꯔꯣ
ꯑꯥ
ꯇ꯭ꯋꯦꯟꯇꯤ ꯐꯣꯔ ꯔꯟꯅꯤꯡ
ꯑꯣ
ꯅꯪꯗꯤ
ꯑꯩꯠ ꯇ꯭ꯋꯦꯟꯇꯤ
ꯑꯠꯆꯥ ꯆꯥ ꯇ꯭ꯋꯦꯟꯇꯤꯗꯤ ꯂꯩꯁꯥꯕꯤ ꯐꯥꯈ꯭ꯔꯦꯅꯦ
ꯐꯥꯗ꯭ꯔꯤꯍꯦ
ꯏꯁ ꯐꯥꯈ꯭ꯔꯦꯗ
ꯐꯥꯗ꯭ꯔꯤ
ꯅꯨꯄꯤꯗꯤ ꯇ꯭ꯋꯦꯟꯇꯤ ꯁꯚꯦꯟ ꯇ꯭ꯋꯦꯟꯇꯤ ꯑꯦꯠꯀꯨꯝꯕ ꯁꯨꯈ꯭ꯔꯗꯤ ꯀꯩ ꯍꯥꯏꯁꯤꯔ ꯌꯨꯝ ꯄꯥꯟꯕ ꯌꯥꯈ꯭ꯔꯕꯅꯦꯗ
ꯌꯥꯔꯦ
ꯅꯨꯄꯥꯗꯤ ꯈꯔ ꯉꯜꯂꯤꯅ
ꯏꯁ ꯅꯨꯄꯥꯗꯤ ꯐꯣꯔꯇꯤ ꯐꯤꯐꯇꯤꯁꯨ ꯌꯥꯕ꯭ꯔꯣ ꯑꯗꯨ ꯑꯣꯏꯗꯤ
ꯎꯝ ꯌꯥꯕ ꯍꯥꯏꯗꯤ ꯀꯩꯍꯥꯏꯁꯤꯔ ꯊꯕꯛ ꯏꯪꯈꯥꯡꯒꯨꯝꯕ ꯐꯪꯕ ꯐꯪꯗꯕ ꯂꯩꯗꯅ
ꯎꯝ
ꯅꯪꯒꯤ ꯋꯥꯗꯣ ꯑꯃꯔꯣꯝꯗ ꯆꯠꯈꯤꯗꯧꯔꯦꯗ
ꯀ꯭ꯔꯤ
ꯅꯨꯄꯥꯗꯤ ꯆꯍꯤ ꯌꯥꯝꯁꯨ ꯀꯧꯕ ꯌꯥꯏ ꯀꯩ ꯇꯥꯏꯞꯇ
ꯌꯥꯔꯦ ꯌꯥꯔꯦ ꯑꯗꯨꯒꯤ ꯋꯥꯗꯤ ꯇꯣꯛꯈ꯭ꯔꯁꯦ ꯑꯩ ꯆꯠꯂꯣꯏ ꯑꯩ ꯀꯔꯤꯁꯨ ꯆꯠꯂꯣꯏ ꯈꯪꯗꯕꯒꯤ ꯍꯪꯂꯛꯄꯅꯦ
ꯇ꯭ꯔꯥꯏꯕꯦꯜꯔꯣ ꯅꯠꯇ꯭ꯔꯒ ꯔꯣꯡꯃꯩꯔꯣ
ꯅꯠꯇꯦ
ꯑꯗꯨꯗꯤ
ꯃꯥꯔꯤꯡ
ꯃꯥꯔꯤꯡ ꯑꯣ ꯑꯣ ꯑꯣ ꯍꯣꯁꯇꯦꯜ ꯂꯩꯕ꯭ꯔꯣ ꯅꯪ ꯀꯥꯏ ꯂꯩꯕ꯭ꯔꯣ
ꯍꯣꯁꯇꯦꯜ ꯂꯩ
ꯑꯗꯨꯝ ꯖꯥꯇꯤꯗ
ꯅꯠꯇꯦ
ꯑꯗꯨꯗꯤ
ꯑꯣ ꯑꯦꯝ ꯕꯤ ꯁꯤ
ꯑꯦꯝ ꯕꯤ ꯁꯤ ꯗ
ꯀꯨꯕ꯭ꯔꯣ ꯑꯦꯝ ꯕꯤ ꯁꯤ
ꯍꯣꯏ ꯈꯪꯉꯦꯅ
ꯑꯣ
ꯂꯩꯕ ꯅꯨꯉꯥꯢꯕꯔꯣ
ꯍꯣꯏ ꯑꯗꯨꯝ ꯅꯨꯉꯥꯢꯌꯦ
ꯃꯤ ꯀꯌꯥꯃꯨꯛ ꯂꯩꯒꯦ
ꯇ꯭ꯋꯦꯟꯇꯤ ꯋꯥꯟ
ꯆꯥꯠ ꯆꯥ ꯌꯥꯝꯗꯦꯅ ꯀꯣ ꯑꯗꯨꯗꯤ
ꯌꯥꯝꯃꯦ ꯅꯨꯡꯉꯥꯏꯇꯦ ꯃꯤ ꯃꯤ ꯌꯥꯝ ꯌꯥꯝꯃꯗꯤ ꯅꯨꯡꯉꯥꯏꯇꯦ ꯌꯥꯝꯗꯅ ꯂꯩ ꯂꯩꯕ ꯅꯨꯡꯉꯥꯢꯌꯦ
ꯍꯣ ꯍꯣꯏ ꯀꯔꯤ ꯎꯝ ꯄꯂꯦꯜ ꯔꯣꯝꯗꯒꯤꯔꯣ
ꯎꯝ
ꯆꯥ ꯆꯥ ꯄꯂꯦꯜ ꯕꯖꯔ ꯃꯅꯥꯛꯇꯔꯣ ꯅꯠꯇ꯭ꯔꯒ ꯑꯥ ꯆꯟꯗꯦꯜ ꯃꯅꯨꯡꯗ ꯌꯥꯎꯕꯔꯣ
ꯄꯂꯦꯟ ꯃꯅꯛꯇꯩꯅꯦ
ꯑꯆꯥ ꯑꯆꯥ ꯑꯣ ꯂꯦꯐ ꯁꯥꯏꯗꯇ ꯆꯪꯕ ꯔꯣꯝꯗꯨꯔ
ꯑꯥ ꯂꯦꯞꯇ
ꯑꯣ ꯑꯣ ꯃꯥꯔꯀꯦꯠ ꯂꯩꯕꯗꯣ ꯆꯪꯉꯒ
ꯎꯝ
ꯃꯥꯔꯀꯦꯠꯒꯨꯝꯕ ꯑꯗꯨꯝ ꯀꯔꯤ ꯍꯥꯏꯁꯤꯔ ꯄꯣꯠꯐꯝ ꯐꯝꯕꯒꯤ
ꯍꯣꯏ ꯍꯣꯏ
ꯆꯠ ꯆꯥ ꯌꯥꯝ ꯈꯪꯈ꯭ꯔꯦꯅꯦ ꯑꯩꯁꯦ ꯑꯗꯨꯝ ꯀꯣꯏꯕ ꯆꯠꯄꯅꯤꯅ ꯏꯃꯥꯟꯅꯕ ꯈꯣꯏꯒ ꯂꯥꯁ ꯏꯌꯔꯗꯣ ꯄꯂꯦꯜꯗ ꯕꯣꯔꯥꯥ ꯆꯥꯕ ꯆꯠꯄꯅꯤꯗ
ꯆꯠꯂꯣ ꯆꯠꯂꯣ
ꯕꯣꯔꯥꯗꯤ ꯑꯩꯁ ꯇꯤ ꯀꯔꯤ ꯍꯥꯢꯁꯦꯔ ꯐꯪꯗꯦ ꯄꯥꯛ ꯑꯩꯈꯣꯏ ꯂꯥꯛꯄꯗꯕꯣ ꯑꯗꯨꯝ ꯍꯣꯇꯦꯜ ꯑꯅꯝꯕ ꯍꯪꯕꯗꯣ ꯇꯟꯒꯨꯝꯕꯗꯤ ꯂꯩꯕ
ꯃꯣꯔꯅꯤꯡ ꯆꯥꯕ꯭ꯔꯣ ꯅꯠꯇ꯭ꯔꯒ ꯏꯚꯤꯅꯤꯡꯗꯔ ꯅꯠꯇ꯭ꯔꯒ ꯑꯐꯇꯔꯅꯨꯟꯗ꯭ꯔꯥ
ꯑꯩ ꯂꯥꯛꯀꯣꯗ ꯏꯚꯅꯤꯡꯗꯅꯦꯗ
ꯎꯝ
ꯍꯜꯂꯛꯄꯗꯣ ꯃꯝꯈ꯭ꯔꯦꯗ
ꯅꯇꯅꯣꯅ ꯑꯣꯏꯔꯗꯤ ꯐꯪꯉꯗꯕ
ꯑꯣ ꯑꯣ ꯑꯗꯨꯒꯤ ꯑꯣꯏ ꯃꯥꯠꯂꯦ ꯑꯁ ꯑꯩ ꯆꯠꯄꯗꯣ ꯍꯌꯦꯡꯒꯨꯝꯕ ꯁꯦꯃꯤꯁꯇꯔ ꯑꯦꯛꯖꯥꯝ ꯂꯩꯌꯦ ꯂꯩꯕꯅꯦꯕ
ꯎꯝ
ꯂꯣꯏꯅ ꯍꯜꯂꯛꯄꯗꯗꯤ ꯎꯝ
ꯎꯝ
ꯂꯥꯏꯔꯤꯛꯁꯨ ꯄꯥꯗ
ꯅꯣꯏ ꯅꯨꯄꯥꯗꯤ ꯄꯪꯀꯣꯏꯕ ꯀꯣꯏꯕ ꯌꯥꯏꯅꯦꯕꯣ
ꯑꯁ ꯌꯥꯗꯦꯗ
ꯃꯤ ꯀꯣꯏꯕ ꯌꯥꯕ ꯃꯤꯁꯨ ꯂꯩꯌꯦ
ꯍꯣꯏ ꯂꯩꯔꯝꯅꯤꯗ ꯍꯣꯏ ꯀꯥꯏ ꯀꯥꯗꯕꯨ ꯀꯣꯢꯔꯨꯅꯤ
ꯅꯨꯄꯤꯅ ꯈꯔ ꯀꯣꯏꯔꯗꯤ ꯅꯍꯥꯛ ꯆꯩꯒꯦ ꯉꯥꯛꯇ
ꯑꯝ ꯅꯨꯄꯤ ꯂꯩꯗꯣ ꯀꯩ ꯀꯣꯏꯔꯨꯢꯅꯦ ꯅꯨꯄꯤ ꯂꯩꯔꯗꯤ ꯀꯣꯏꯔꯣ
ꯌꯥꯔꯦ ꯅꯪꯁꯨ ꯅꯨꯄꯤ ꯂꯩꯇ꯭ꯔꯁꯨ ꯀꯣꯏꯕ ꯌꯥꯏ ꯂꯩꯔꯁꯨ ꯀꯣꯏꯕ ꯌꯥꯏ
ꯈꯪꯗ꯭ꯔꯦ ꯑꯗꯨꯕꯨꯗꯤ ꯑꯩꯗꯤ
ꯀꯔꯤꯒꯤ ꯍꯪꯗꯕ
ꯑꯥ
ꯀꯔꯤ ꯈꯪꯗ꯭ꯔꯤꯅꯣ
ꯅꯨꯄꯤ ꯀꯣꯏꯗꯕꯩ ꯈꯪꯗꯕꯅꯦ
ꯑꯁ ꯍꯧꯖꯤꯛꯀꯥꯟꯒꯤ ꯅꯨꯄꯥꯅ ꯀꯣꯏꯗꯦ ꯀꯣꯏꯗꯦ ꯍꯥꯏꯕꯗꯨꯅꯦ ꯅꯪꯀꯣꯏꯕꯨꯗꯤ ꯈꯪꯅꯔꯒ
ꯗꯣꯗꯣꯗꯣ ꯗꯣ ꯃꯤꯁꯤꯡꯉꯦꯀꯣ ꯍꯣꯏ ꯊꯖꯗ꯭ꯔꯗꯤ ꯇꯣꯛꯑꯣ ꯑꯁꯦꯡꯕ ꯍꯥꯏꯕ ꯀꯣꯏꯕ ꯃꯤꯅ ꯀꯣꯏꯗꯦ ꯍꯥꯏꯔꯗꯤ ꯊꯥꯖꯒꯅꯤꯕ ꯑꯃꯛ ꯃꯤꯁꯤꯡꯁꯦ
ꯑꯗꯨꯃꯥꯏꯅ ꯍꯥꯏꯕꯦ ꯅꯟꯊꯗ ꯅꯍꯥꯟ ꯊꯥꯖꯒꯦꯔꯣ
ꯑꯣ ꯑꯗꯨꯕꯨꯗꯤ ꯍꯧꯖꯤꯛꯀ ꯍꯥꯏꯔꯒꯅ ꯀꯃꯥꯏꯅ ꯊꯥꯖꯒꯅꯤ ꯍꯥ ꯅꯪꯁꯨ ꯅꯨꯄꯥ ꯀꯣꯏꯗꯦ ꯍꯥꯏꯗꯤ ꯑꯩ ꯁꯨ ꯊꯖꯥꯔꯣꯏꯕ
ꯀꯣꯏꯅ
ꯑꯣ ꯑꯣ ꯑꯣ ꯑꯗꯨꯃꯥꯏ ꯁꯦꯡꯅ ꯍꯥꯏꯔꯗꯤ ꯐꯥꯕ
ꯅꯪ ꯁꯦꯡꯅ ꯍꯥꯏꯁꯨ ꯍꯥꯏꯗꯦ ꯀꯣꯏꯗꯦ ꯀꯥꯏꯅ
ꯑꯁꯦꯡꯕꯅꯦ ꯀꯣꯏꯗꯤ ꯀꯥꯏꯗꯒꯤ
ꯊꯖꯗꯦ
ꯎꯝ ꯊꯥꯖꯗꯕꯗꯣ ꯀꯃꯥꯏꯅ ꯊꯥꯖꯍꯟꯁꯤꯔ
ꯍꯥꯅꯨꯨꯕꯥ ꯐꯥꯎꯕ ꯅꯨꯄꯤ ꯀꯣꯏꯌꯦ ꯅꯣꯏ ꯀꯩꯗꯧꯕꯩ ꯀꯣꯏꯔꯣꯏꯗꯣꯏꯕ ꯀꯣꯏꯔꯝꯒꯅꯤ
ꯅꯨꯄꯤꯊꯤꯕꯤ ꯍꯩꯇꯦ ꯑꯩꯈꯣꯏꯗꯤ
ꯏꯁ ꯅꯨꯄꯤ ꯊꯤꯕ ꯍꯥꯏꯇꯦ ꯐꯖꯕ ꯈꯟꯕꯗꯤ ꯍꯩꯔꯝꯒꯑꯅꯤꯗꯅ
ꯈꯪꯗꯦꯗ ꯐꯖꯕꯕꯨꯗꯤ ꯌꯦꯡꯕꯗꯤ ꯍꯣꯏ ꯁꯤ ꯐꯖꯩ ꯍꯥꯏꯕꯕꯨꯗꯤ ꯉꯝꯃꯦ ꯑꯗꯨ ꯑꯣꯏꯔꯁꯨ
ꯑꯗꯨꯅꯦ ꯑꯗꯨ ꯍꯥꯏꯔꯒ ꯑꯗꯨꯃꯥꯏꯅ ꯀꯣꯏꯕ ꯍꯥꯏꯔꯝꯒꯅꯤ ꯅꯝ
ꯒꯠꯁ ꯒꯠꯁ ꯂꯩꯇꯕꯀꯣ
ꯌꯥꯔꯦ
ꯌꯥꯒꯅꯨ
ꯒꯞ ꯂꯩꯇꯕ ꯀꯩꯔꯤ ꯒꯁ ꯂꯩꯇ꯭ꯔꯕ ꯅꯪꯕꯨ ꯀꯔꯤ ꯋꯥꯠꯂꯒꯦ ꯅꯪꯉꯣꯟꯗ
ꯀꯩꯁꯨꯕꯨꯗꯤ ꯋꯥꯠ ꯅꯨꯄꯤꯊꯦꯝꯕꯗꯣ ꯍꯩꯇꯕ
ꯌꯥꯔꯦ ꯅꯨꯄꯤ ꯐꯖꯕ ꯈꯟꯕꯗꯤ ꯍꯩꯔꯒ